ꯑꯝ
ꯇꯕ꯭ꯔꯣ
ꯇꯥꯏꯌꯦ
ꯑꯗꯨꯛ ꯃꯇꯝ ꯂꯧꯕꯗꯨꯗꯤ
ꯑꯁ ꯑꯩ ꯇꯧꯔꯝꯕꯅꯤꯅꯦ ꯅꯪ ꯊꯨꯅ ꯄꯥꯏꯈꯠꯇꯦ
ꯑꯩꯗꯤ ꯂꯥꯛꯇꯕꯒꯤꯅꯦ ꯂꯥꯛꯔꯗꯤ ꯄꯥꯏꯈꯠ
ꯏꯁ ꯏꯁ ꯏꯁ ꯏꯁ ꯏꯁ ꯃꯇꯝ ꯌꯥꯝ ꯂꯧꯋꯦ ꯅꯪ ꯄꯥꯏꯈꯠꯄꯗꯣ ꯈꯪꯗꯦꯅꯦ ꯅꯪꯅ ꯑꯣꯏꯔꯝꯅꯤ
ꯑꯥ ꯁꯤꯅꯨꯞ ꯑꯦ ꯍꯦ ꯅꯣꯏꯔꯣꯝꯗ ꯌꯦꯟꯁꯥꯡ ꯃꯅꯥꯒꯨꯝꯕ ꯌꯥꯝ ꯍꯧꯔꯝꯒꯅꯤꯅ
ꯍꯧꯗꯦꯗꯥ
ꯍꯥꯏꯕ꯭ꯔꯣ
ꯅꯣꯏ꯭ꯔꯣꯝꯗꯗꯤ ꯍꯧꯗꯕ꯭ꯔꯣ ꯍꯥ
ꯑꯗꯨ ꯌꯥꯝ ꯂꯩꯌꯦꯕ
ꯍꯣꯅꯦ ꯑꯗꯨꯗꯤ
ꯈꯣꯏꯔꯝ
ꯔꯣꯝꯗꯤ ꯌꯥꯝꯃꯤ
ꯏꯟꯁꯥꯡ ꯃꯅꯥ ꯋꯥꯠꯇꯦ ꯁꯥ ꯑꯣꯏꯅ ꯊꯥꯕꯅꯦ ꯇꯩꯖꯪ
ꯅꯣꯛꯅꯤꯡꯉꯦ ꯆꯂꯥꯏꯠ
ꯀꯔꯤ ꯀꯔꯤ
ꯆꯥꯅꯤꯡꯉꯦ ꯑꯩ
ꯅꯪꯗꯤ
ꯆꯥꯔꯦ ꯆꯥꯗ꯭ꯔꯗꯤ
ꯑꯗꯨꯅꯦꯕ ꯑꯗꯨꯒꯨꯝꯕꯁꯨ ꯌꯥꯝ ꯂꯩꯌꯦ ꯉꯥꯁꯨ ꯌꯥꯝ ꯂꯩ ꯑꯥ
ꯑꯣ ꯑꯩꯈꯣꯏꯔꯣꯝꯗꯗꯤ ꯉꯥꯁꯨ ꯂꯩꯇꯦ
ꯂꯩꯒꯦ
ꯇꯨꯝꯅ
ꯇꯨꯔꯦꯟ ꯂꯩꯇ꯭ꯔꯣꯕ
ꯂꯩꯇꯦ
ꯌꯥꯝ ꯅꯨꯡꯉꯥꯏꯇꯦꯗ ꯑꯗꯨꯗꯤ
ꯅꯨꯡꯉꯥꯏꯇꯦ ꯍꯣꯏ ꯑꯁꯦꯡꯕ
ꯑꯗꯣ ꯅꯣꯏꯔꯣꯝꯗ ꯀꯨꯏꯕ ꯄꯨꯕꯤꯌꯣꯅ
ꯄꯨꯕꯤꯔꯔꯣꯏ
ꯍꯣꯏꯕ
ꯎꯝ
ꯀꯣꯏ ꯐꯨꯕꯤꯌꯣ ꯍꯥꯏ ꯌꯦꯡꯉꯣꯏ ꯑꯩꯗꯤ
ꯅꯪ ꯆꯠꯅꯤꯡꯕ꯭ꯔꯅꯦ꯫
ꯍꯣꯏꯗꯋꯥꯈꯤꯅꯤꯗ ꯆꯠꯅꯤꯡꯉꯤꯗ ꯑꯐꯕꯅ ꯑꯦꯛꯁꯄꯔꯤꯌꯦꯟꯁ ꯇꯧꯅꯤꯡꯉꯦ꯫
ꯆꯨꯝꯃꯦ꯫ ꯑꯗꯨꯁꯨ
ꯑꯗꯨ ꯅ ꯅꯪ
ꯑꯩꯁꯨ ꯆꯥꯅꯤꯡ ꯑ
ꯉ ꯄꯨꯕꯤꯕꯁꯨ ꯇꯧꯅꯤꯡꯕ
ꯑꯩꯁꯨ ꯆꯥꯅꯤꯡꯉꯦ꯫
ꯑꯗꯣ ꯆꯃꯤꯅꯥ
ꯀꯩꯕ ꯍꯣꯏ ꯇꯁꯦ ꯇꯁꯦ꯫
ꯅꯣꯏ ꯅꯣꯏ ꯔꯣꯝꯗꯀꯣ
ꯑꯥꯎ
ꯂꯄꯦ ꯏꯝꯐꯥꯜ ꯏꯝꯐꯥꯜꯗꯒꯤ꯫ ꯄꯨꯡ ꯄꯨꯡꯈꯥꯏꯗꯤꯀꯣ ꯆꯠꯂꯦ꯫
ꯑ ꯌꯥꯝ ꯈꯣꯏ ꯑꯩꯈꯣꯏꯔꯥꯎꯒꯤꯅꯣ
ꯎꯝ ꯅꯣꯏꯔꯣꯝꯗ ꯆꯠꯄꯗꯤ ꯆꯠꯄꯗꯣ ꯎꯝ ꯃꯒꯂꯦꯟ ꯆꯠꯄ ꯀꯥꯟꯗꯀꯣ ꯅꯥꯒꯥꯂꯦꯟ ꯆꯠꯄ ꯀꯥꯟꯗ ꯁꯦꯅꯥꯄꯇꯤꯕꯨꯗꯤ ꯎꯗꯦ꯫
ꯑꯥ ꯂꯗꯦꯟ ꯆ ꯇꯗ ꯁꯦꯅꯥꯄꯇꯤꯗꯤ ꯎ ꯎꯔꯦꯕ ꯑꯆꯥ
ꯍꯣꯏ
ꯐꯖꯕ꯭ꯔꯣ ꯎꯝ ꯂꯩꯕ
ꯐꯖꯔꯦ꯫
ꯅꯨꯡꯉꯥꯏꯕꯅꯦ꯫ ꯍꯣꯏ ꯂꯩꯕ ꯅꯨꯡꯉꯥꯏꯕꯅꯤ ꯍꯣꯏ ꯃꯤꯁꯨꯇꯤꯟꯅꯕ ꯅꯨꯡꯉꯥꯏꯕ꯫ ꯍꯥꯏꯕꯅꯦ ꯑꯗꯨꯒ
ꯎꯝ
ꯑꯁ ꯂꯩꯕꯅꯤ꯫
ꯎꯝ
ꯑꯣ
ꯆꯠꯂꯦ꯫ ꯏꯃꯥꯗꯣ
ꯀꯔꯤ ꯇꯧꯕ ꯆꯇ
ꯉꯒꯂꯤ ꯌꯦꯒꯤꯅꯦ꯫
ꯑ
ꯅꯒꯥꯂꯦꯟꯟꯗꯒꯤꯅꯦ ꯏꯃꯥꯗꯨꯣ
ꯑꯍꯟ ꯁꯛ ꯐꯖꯔꯤꯁꯦ꯫
ꯀꯃꯥꯏꯅ
ꯎꯝ ꯑꯩ ꯈꯪꯉꯦ꯫ ꯃꯤꯛꯁ ꯃꯤꯛꯁ ꯇꯧꯕ ꯃꯤꯁꯦ ꯀꯩꯕ ꯃꯆꯥ ꯃ ꯃꯆꯥ ꯄ‌ꯣꯛꯔꯛꯄꯁꯦ ꯁꯤꯡꯁꯨ ꯁꯤꯡꯉꯦ ꯎꯨꯖꯩ ꯍꯥꯏꯌꯦꯕ ꯑꯗꯨꯗ ꯑꯗꯨꯝ ꯈꯪꯕꯅꯤꯗ
ꯁꯤꯅꯤ ꯍꯧꯅ ꯐꯖꯔꯝꯕꯅꯤ
ꯃꯤꯅ ꯑꯗꯨꯝ
ꯑꯣ
ꯁꯤꯗꯤ ꯃꯤꯛꯁ ꯑꯣꯏꯕꯅꯤꯅ ꯈ‌ꯣꯏ ꯖꯤꯅꯦꯇꯤꯛ ꯃꯥꯡ ꯁꯤ ꯌꯥꯝ ꯁꯥꯏꯌꯦꯀꯣ
ꯍꯣꯏ ꯌꯥꯝ ꯁꯥꯏꯌꯦ ꯂꯩꯕ ꯉꯝꯗꯦ
ꯎꯝ ꯑꯗꯨ ꯂꯩꯕꯁꯦ ꯁꯛꯇꯤ ꯉꯥꯎꯊꯣꯛꯑꯦ ꯍꯥꯏꯌꯦ
ꯑꯩꯈꯣꯏꯔꯣꯝꯗꯗꯤ ꯁꯥꯗꯦ ꯁꯥꯔꯁꯨ ꯌꯥꯝ ꯁꯥꯕꯗꯣ ꯅꯠꯇꯦꯕ
ꯑꯣ
ꯏꯪꯉꯦ
ꯐꯔꯦ ꯐꯔ‌ꯦ ꯑꯁ ꯎꯝ
ꯅꯣꯏꯗꯗꯤ
ꯑꯩꯈꯣꯏꯗꯤ ꯍꯥꯏꯗꯤ ꯁꯥꯡ ꯑꯣꯏꯕꯅꯤꯅꯀꯣ ꯈꯔ
ꯆꯤꯡꯁꯨ ꯑꯣꯏꯕꯅꯤꯅ
ꯎꯝ
ꯅꯨꯡꯁꯤꯠ ꯑꯗꯨꯝ ꯃꯔꯥꯡ ꯑꯗꯨꯝ ꯀꯥꯏ
ꯅꯨꯡꯉꯥꯏꯔꯝꯅꯤ ꯍꯣꯏ
ꯇꯕ ꯌꯥꯗꯦꯗ ꯄꯨꯟꯁꯤꯕꯨ
ꯃꯥꯥꯅꯤ
ꯅꯨꯡꯉꯥꯏꯇꯔꯗꯤ ꯀꯞꯂꯗꯤ
ꯀꯩ‌‌ ꯍꯥꯏꯕ
ꯈꯟꯕꯗ ꯌꯥꯝꯅ ꯌꯥꯝꯅ ꯅꯣꯛ ꯀꯟ
ꯍꯣꯏ
ꯑꯩꯗꯤ ꯃꯤꯌꯥꯝ ꯗꯤ ꯃꯤ
ꯁꯥꯎꯔꯁꯨ ꯁꯥꯎꯗ꯭ꯔꯁꯨ ꯁꯨꯝ ꯏꯁꯃꯥꯏꯜ ꯇꯧꯔꯒ ꯂꯩꯕꯗꯣ
ꯍ‌ꯣꯏꯗ ꯑꯗꯨꯒꯨꯝꯃꯥꯏꯅ ꯃꯤ ꯗꯨꯝ ꯁꯥꯎꯒꯟꯕ ꯃꯤꯗꯨꯗꯤ ꯑꯩꯗꯤ ꯑꯁ ꯇꯤꯟꯅꯕ ꯌꯥꯝ ꯅꯨꯡꯉꯥꯏꯇꯦꯕ
ꯅꯨꯡꯉꯥꯏꯁꯨ ꯅꯨꯡꯉꯥꯏꯇꯦ
ꯍꯣꯏ ꯃꯨꯠꯁꯨ ꯃꯥꯡꯉꯦꯕ
ꯃꯥꯡꯉꯦ ꯍꯣꯏ ꯌꯦꯡꯕ ꯀꯥꯟꯗꯀꯣ
ꯑ
ꯑ
ꯀꯕꯤ ꯆꯨꯃꯉꯦ ꯎ
ꯎꯝ
ꯎ
ꯎ꯫
ꯑꯁ ꯀꯣꯏꯁꯟꯝꯕ ꯈꯪꯅꯤꯡꯉꯤ
ꯀꯔꯤ
ꯎꯝ ꯅ ꯅꯪ ꯈꯨꯝꯃꯨꯕ ꯑ
ꯇꯣꯏ ꯀꯣꯏꯁꯅꯣ ꯀꯨꯃꯗ ꯂ
ꯑꯦ ꯅꯠꯇ ꯑꯩꯅ ꯍꯥꯏꯔꯛꯉꯣ ꯑꯦ ꯋꫭꯕꯦꯜꯁꯇꯣ
ꯎꯝ꯫
ꯇꯥꯕꯗ ꯏ ꯃꯊꯪ ꯀꯔꯤ ꯂꯩꯒꯦ
ꯑ‌ꯦ ꯫ꯏ ꯑꯥꯏ ꯑꯣ ꯌꯨ
ꯃꯄꯤ ꯂꯩ
ꯍꯥ
ꯂꯩꯕꯔꯕ
ꯑ
ꯑꯗꯨ
ꯑꯦ ꯏ ꯑꯥꯏ ꯒ‌ꯦꯝ
ꯑꯣꯒꯤ ꯃꯊꯪꯗ ꯀꯔꯤ ꯂꯩꯒ‌ꯦꯕ
ꯌꯨ
ꯑꯗꯣ ꯍꯗ ꯌꯦ ꯔꯤ꯭ꯂꯥꯏ
ꯎꯝ
ꯇꯦꯁ ꯇꯧꯒꯗꯣꯔꯤꯕ ꯃꯤꯅꯦꯅ
ꯍ
ꯔꯥꯏꯔꯤꯛꯇꯝꯕꯁ‌ꯦ ꯏꯁꯨ ꯍꯣꯏ
ꯀꯣꯛ ꯌꯥꯏꯅꯦ ꯁꯤꯁꯨ
ꯁꯤꯃꯒ ꯑꯦ ꯇꯝ ꯃꯤꯅꯤꯒ
ꯍꯁ꯫ ꯊꯥꯖꯔꯣꯏ ꯀꯗꯥꯏꯗꯒꯤ ꯑꯩꯈꯣꯏꯗꯤ ꯊꯥꯗꯐꯝ ꯂꯩꯇꯦ ꯑꯩꯆꯦ ꯑꯁꯦꯡꯕ ꯅꯪꯗꯤ꯫ ꯅꯨꯄꯥꯅꯦ ꯑꯗꯨꯒꯤ ꯊꯕꯛꯐꯝ ꯇꯗ ꯐꯝ ꯂꯩꯌꯦ ꯏꯗꯤ ꯂꯩꯇꯩ
ꯏꯁ ꯂꯩꯕ꯭ꯔꯣ
ꯍꯥꯏꯗ꯭ꯔꯁꯨ ꯇꯧꯅꯗꯦ ꯅ
ꯑꯣꯏ ꯑꯦꯁ ꯑꯗꯨꯗꯤ ꯑꯩꯅ ꯑꯍꯥꯟꯕ ꯑꯣꯏꯔꯝꯒꯅꯤꯅꯦ
ꯍꯣꯏ ꯑꯍꯥꯟꯕꯅꯤ
ꯑꯦꯁ‌ ꯑꯗꯨ ꯑ ꯌꯥ꯫
ꯍꯨꯝ
ꯗꯤ ꯅꯨꯡꯉꯥꯏꯔꯤꯕ ꯅꯠꯇ꯭ꯔ‌ꯣ ꯄꯨꯟꯁꯤ ꯏꯁ‌ꯦ
ꯅꯨꯡꯉꯥꯏꯗ‌ꯦꯗ ꯀꯗꯥꯏꯗꯒꯤ ꯄꯨꯟꯁꯤꯁ‌ꯦ ꯍꯤꯡꯕ ꯌꯥꯝ ꯋꯥꯏꯌ‌ꯦ
ꯑꯍꯣ ꯑ ꯑꯩꯗ ꯅꯪꯒꯤꯗꯃꯛ ꯑꯩ ꯂꯩ ꯔꯤꯁꯤꯗꯤ
ꯋꯥꯌ‌ꯦ ꯑꯩꯗꯤ
ꯑꯩꯅ ꯍꯥꯏ
ꯑꯩꯁꯦ ꯑꯩ ꯑꯩꯒꯤ ꯄꯨꯟꯁꯤꯁꯦ ꯌꯥꯝ ꯅꯨꯡꯉꯥꯏꯕ ꯃꯥꯟꯗ꯭ꯔꯥ ꯃꯥꯅꯤꯀ‌ꯣ ꯌꯦꯡꯕꯗꯁꯨ ꯃꯥꯜꯂꯤꯀꯣ ꯃꯥꯟꯕꯅꯦ ꯃꯤꯅꯁꯨ ꯂꯣꯏ ꯉꯥꯡꯅꯩ ꯅꯪ ꯅꯪꯒꯤ ꯄꯨꯟꯁꯤꯗꯣ ꯑꯩ ꯇꯧꯅꯤꯡꯉꯦꯅꯀ‌ꯣ ꯑꯩꯗꯤ ꯑꯩꯅ ꯁꯤꯗ ꯑꯁ ꯑꯩꯒꯤ ꯄꯨꯟꯁꯤꯁꯦ ꯄꯥꯝꯗꯕꯁꯤ ꯌꯥꯝ ꯅꯨꯡꯉꯥꯏꯕ ꯃꯥꯟꯕꯅꯦ
ꯇꯧꯅꯤꯕ
ꯐꯠꯇꯕꯅꯤ ꯌꯥꯝꯅ
ꯑꯗꯣ ꯅꯪꯅ ꯁ‌ꯦꯠ ꯑꯣꯏꯕꯝ